ꯎꯝ ꯍꯜꯂꯣ
ꯍꯤꯎ ꯇꯥꯇ꯭ꯔꯣ
ꯎ ꯇꯥꯏꯌꯦ ꯇꯥꯏꯌꯦ
ꯑꯣ ꯑꯩꯁꯦ ꯅꯪꯉꯣꯟꯗ ꯋꯥꯔꯤ ꯅꯨꯡꯁꯤꯕ ꯑꯃ ꯂꯤꯒꯦ ꯇꯧꯕꯅꯦꯕꯀꯣ ꯑꯩꯅ ꯑꯉꯥꯡ ꯑꯣꯏꯔꯤꯉꯩꯒꯤ ꯋꯥꯔꯤ ꯌꯥꯝ ꯅꯨꯡꯁꯤꯕ ꯑꯃ ꯂꯩꯌꯦ ꯑꯩꯗꯤꯀꯣ ꯑꯈꯣꯏꯒꯤ ꯀꯩꯅꯣꯁꯦ ꯑꯈꯣꯏ ꯃꯝ ꯄꯥꯁꯦ ꯌꯥꯝ ꯉꯟꯅ ꯀꯥꯏꯅꯈꯤꯕ ꯑꯣꯏꯕꯀꯣ ꯑꯗꯨꯀꯥꯟꯗ ꯑꯩꯈꯣꯏꯒꯤꯗꯤ ꯀꯩ ꯍꯥꯏꯅꯤ ꯑ ꯁꯦꯅ ꯕꯤꯅꯕ ꯂꯩꯇꯕ ꯍꯥꯏꯇꯥꯔꯦ ꯍꯧꯖꯤꯛꯄꯨꯗꯤ ꯑꯩꯈꯣꯏ ꯕꯕꯥ ꯏꯃꯥ ꯑꯃ ꯄꯨꯔꯛꯇꯅ ꯈꯣꯠꯇꯅ ꯇꯧꯔꯒ ꯑꯗꯨꯝ ꯅꯨꯡꯉꯥꯏ ꯂꯩꯃꯤꯟꯅꯔꯦꯕꯀꯣ ꯑꯗꯨꯏ ꯃꯔꯛꯁꯤꯗ ꯑꯩꯈꯣꯏꯒꯤ ꯀꯩꯅꯣ ꯇꯧꯕ ꯎꯪ ꯑꯩꯈꯣꯏꯁꯦ ꯁꯥꯟꯅꯃꯤꯉꯥꯏ ꯂꯩꯇꯕꯩ ꯑꯩꯁꯦ ꯍꯦꯛꯇ ꯂꯩ ꯀꯥꯏꯁꯤꯗ ꯑꯗꯨꯝ ꯄꯨꯡꯆꯠ ꯆꯠꯂꯒ ꯑꯗꯨꯝ ꯄꯨꯡꯉꯥꯎ ꯉꯥꯎꯔꯒ ꯂꯩꯕ ꯑꯗꯒꯤ ꯃꯤꯒꯤ ꯌꯦꯟ ꯉꯥꯅꯨ ꯃꯔꯨꯝ ꯀꯣꯟꯕꯗꯨ ꯈꯔ ꯍꯨꯔꯥꯜꯂꯒ ꯌꯨꯝꯗ ꯑꯃꯨꯛ ꯈꯔ ꯄꯨꯔꯛ ꯑꯗꯨꯀꯥꯟꯗ ꯑꯩꯈꯣꯏ ꯕꯥꯁꯤꯅ ꯍꯦꯛꯇ ꯋꯥꯆꯦꯠꯅ ꯇꯥꯟꯅꯗꯣꯏꯅꯦꯕ ꯀꯜꯂꯒ ꯐꯨꯔꯥ ꯇꯥꯟꯗꯣꯏꯅꯦꯕꯀꯣ ꯑꯗꯒꯤꯗꯤ ꯑꯃꯨꯛ ꯀꯩꯃꯥꯏꯅ ꯇꯧꯒꯦ ꯍꯥꯏꯕꯗ ꯈꯣꯡꯕꯥꯟ ꯅꯄꯥꯟ ꯎꯕ ꯌꯥꯗꯦ ꯑꯗꯨꯝ ꯉꯥ ꯐꯥꯗꯨꯒꯤ ꯑꯗꯨꯝ ꯇꯧ ꯇꯧꯗꯣꯏꯅꯦ ꯑꯗꯒꯤ ꯌꯥꯝ ꯅꯨꯡꯁꯤꯕ ꯑꯃꯅꯀꯣ ꯍꯧꯖꯤꯛ ꯐꯧ ꯊꯥꯕꯁꯨ ꯅꯤꯡꯁꯤꯡ ꯉꯛꯄꯋꯅꯦꯕꯀꯣ ꯑꯗꯨꯝ ꯃꯤꯒꯤ ꯂꯨꯒꯨꯝꯕꯁꯦ ꯑꯗꯨꯝ ꯆꯠꯂꯒ ꯂꯣꯏꯅ ꯀꯥꯏꯔꯨꯕ ꯑꯗꯨꯗꯨꯒ ꯑꯩꯈꯣꯏꯒꯤ ꯀꯧꯇꯥ ꯂꯩꯗꯅꯀꯣ ꯀꯧꯇꯥ ꯃꯆꯥ ꯑꯩꯈꯣꯏꯒꯤ ꯁꯪꯒꯣꯝ ꯀꯧꯇꯥꯒꯨꯝꯕ ꯀꯩꯒꯨꯝꯕꯁꯤꯗ ꯑꯗꯨꯝ ꯀꯦꯟꯗꯜ ꯊꯥꯔꯒꯅꯦ ꯊꯥꯎ ꯈꯔ ꯍꯥꯞꯄꯒ ꯑꯗꯨꯝ ꯉꯧꯔ ꯆꯥꯕ ꯈꯣꯠꯄ ꯑꯗꯨꯃꯥꯏꯅ ꯇꯧꯔꯦ ꯑꯗꯩ ꯃꯨ ꯔꯦ ꯍꯪꯉꯣꯏ ꯐꯥꯔꯒ ꯑꯗꯨꯝ ꯆꯥ ꯕ ꯑꯗꯨꯁꯨ ꯇꯧꯔꯛꯑꯦ ꯑꯗꯨꯒ ꯅꯠꯇ ꯉꯥꯛꯇ ꯅꯠꯇꯅꯀꯣ ꯂꯧ ꯐꯧꯁꯨ ꯂꯣꯛꯅꯔꯛꯄ ꯃꯇꯝꯗꯀꯣ ꯑꯩꯈꯣꯏꯒꯤꯗꯤ ꯐꯩꯗꯣꯝ ꯐꯩꯗꯣꯝ ꯀꯩꯅꯣ ꯇꯧꯁꯦ ꯅꯍꯧꯋꯤ ꯊꯥꯏꯅꯉꯩꯗꯤ ꯈꯨꯠꯅ ꯇꯧꯔꯒ ꯑ ꯍꯥꯏꯗꯤ ꯃꯤꯅ ꯍꯣꯟꯕ ꯀꯥꯟꯗ ꯑꯗꯨꯝ ꯍꯥꯏꯗꯤ ꯈꯔ ꯈꯔ ꯑꯗꯨꯝ ꯇꯥꯍꯧꯕ ꯂꯩꯗꯅ ꯐꯧ ꯆꯔꯣꯡ ꯑꯃꯃꯝ ꯇꯥꯍꯧꯗꯨꯅ ꯍꯥꯏꯗꯤ ꯐꯩꯗꯣꯝ ꯑꯃ ꯃꯝꯒꯤ ꯑꯗꯨꯝ ꯈꯨꯟꯕ ꯀꯥꯟꯗ ꯐꯅꯥꯝ ꯌꯥꯝꯃꯦꯕ ꯑꯗꯨꯝ ꯐꯩꯗꯣꯝ ꯑꯁꯥꯡꯕꯗꯨꯃ ꯑꯗꯨꯝ ꯌꯥꯝ ꯗ ꯐꯨꯗ ꯃꯉꯥ ꯇꯔꯨꯛ ꯁꯨꯃꯥꯏꯅ ꯂꯩꯕꯅꯦꯕ ꯃꯉꯥ ꯇꯔꯨꯛꯇꯨꯏꯒꯤ ꯈꯨꯜꯂꯀꯥꯟꯗꯗꯤ ꯑꯗꯨꯝ ꯊꯨꯝꯃꯣꯛ ꯑꯆꯧꯕ ꯑꯃ ꯊꯣꯛꯑꯦꯕ ꯐꯧ ꯃꯌꯥꯝꯗꯣ ꯈꯤꯛꯊꯔꯥ ꯇꯧꯕꯗ ꯑꯗꯨ ꯃꯇꯝꯗꯨꯗ ꯑꯩꯈꯣꯏ ꯆꯤꯆꯦ ꯍꯣꯏ ꯂꯩ ꯀꯥꯏꯒꯤ ꯃꯈꯩꯁꯤꯅꯀꯣ ꯀꯩꯅꯣ ꯇꯧꯗꯣꯏꯅꯦꯕ ꯀꯩ ꯍꯥꯏꯒꯔꯦ ꯑꯩꯈꯣꯏꯒꯤ ꯁꯨꯒꯥꯏꯕꯅꯤ ꯈꯪꯗꯦ ꯇꯛꯈꯥꯏꯕꯅꯤ ꯇꯧꯔꯒ ꯑꯗꯨꯝ ꯍꯥꯏꯗꯤ ꯊꯨꯝꯃꯨꯛ ꯇꯪꯈꯥꯏꯃꯨꯛ ꯁꯨꯃꯥꯏꯅ ꯐꯪꯗꯣꯏꯅꯦꯕ ꯑꯗꯨꯒꯤ ꯊꯨꯝꯃꯣꯛ ꯇꯪꯈꯥꯏꯁꯤꯅ ꯑꯩꯈꯣꯏꯒꯤ ꯌꯥꯝ ꯁꯥꯔꯒ ꯍꯥꯏꯗꯤ ꯕꯣꯔꯥ ꯍꯧꯕꯅꯤ ꯈꯪꯗꯦ ꯇꯟ ꯍꯧꯕꯅꯤ ꯇꯧꯔ ꯇꯧꯔ ꯄꯤꯅꯔꯛꯄ ꯇꯧꯕꯗꯣ ꯑꯗꯨꯏ ꯃꯇꯝ ꯑꯉꯥꯡ ꯑꯣꯏꯔꯤ ꯃꯇꯝꯗꯣ ꯌꯥꯝ ꯅꯨꯡꯁꯤꯕꯗꯣ ꯅꯉꯣꯟꯗ ꯑꯁꯨꯝ ꯅꯤꯡꯁꯤꯡꯉꯛꯄ ꯋꯥꯅꯤꯗ
ꯅꯨꯡꯉꯥꯏꯇꯦ ꯅꯪꯋꯥꯔꯤꯁꯦ ꯇꯥꯕꯗ ꯍꯥꯏꯕꯗꯤ ꯑꯉꯥꯡ ꯍꯥꯏꯁꯤꯗꯤ ꯆꯥꯅꯤꯡ ꯊꯛꯅꯤꯡꯕ ꯑꯗꯒꯤ ꯀꯔꯤ ꯀꯔꯤ ꯍꯥꯏꯅꯤ ꯀꯂꯛꯃꯤ ꯍꯧꯕ ꯀꯣ ꯑꯗꯩꯗ ꯅꯪꯅ ꯈꯔ ꯇꯞꯅ ꯆꯥꯔꯝ ꯆꯥꯔꯝꯃꯣꯏ ꯀꯥꯏꯅ ꯈꯟꯕꯗꯣ ꯉꯥꯏꯍꯥꯛꯇꯪꯁꯤꯗ ꯋꯥꯈꯜꯁꯦ ꯆꯤꯡꯁꯤꯜꯂ ꯑꯗꯒꯅꯦ ꯅꯨꯡꯉꯥꯏꯇꯕ ꯑꯃ ꯐꯥꯎꯕ ꯋꯥꯅꯤ
ꯑꯗꯨꯗꯨꯒꯅꯦ ꯑꯃꯁꯨ ꯂꯩꯌꯦꯕꯀꯣ ꯑꯗꯨꯝ ꯑꯩꯈꯣꯏꯕꯨꯕꯣꯛꯁꯦ ꯀꯩꯅꯣ ꯇꯧꯋꯦꯕꯀꯣ ꯑꯩꯈꯣꯏꯒꯤꯥ ꯍꯥꯟꯅ ꯏꯪꯈꯣꯜꯁꯦ ꯆꯨ ꯊꯥꯔꯒ ꯆꯍꯤ ꯆꯨꯞꯄ ꯑꯃ ꯑꯗꯨꯝ ꯆꯨꯍꯤꯁꯦ ꯑꯗꯨꯝ ꯆꯍꯤ ꯑꯃꯒꯤ ꯌꯥꯝꯗ꯭ꯔꯕꯗ ꯇꯤꯟꯁꯦ ꯑꯗꯨꯝ ꯑ ꯀꯨꯟ ꯀꯨꯟꯊ꯭ꯔꯥꯗꯤ ꯑꯗꯨꯃꯥꯏꯅ ꯂꯥꯛꯑꯝꯒꯅꯦꯕ ꯈꯔ ꯑꯃꯅ ꯌꯣꯟꯒꯤ ꯗꯣꯢꯅꯦ ꯈꯔ ꯑꯃꯅ ꯑꯩꯈꯣꯏꯕꯣꯛꯅ ꯆꯤꯅꯤꯁꯦ ꯑꯗꯨꯝ ꯑꯣꯠꯇꯣꯢꯅꯦ ꯆꯨꯍꯤꯁꯦ ꯑꯗꯨꯝ ꯑꯣꯂ ꯑꯣꯠꯂꯒ ꯆꯤꯅꯤ ꯑꯩ ꯆꯍꯤ ꯆꯤꯅꯤ ꯆꯨꯍꯤ ꯁꯨꯝꯕꯅꯤꯅ ꯆꯨꯍꯤꯁꯦ ꯑꯃꯨꯛ ꯑꯣꯠꯂ ꯑꯣꯠꯂꯒ ꯑꯩꯈꯣꯏꯒꯤ ꯄꯞꯅꯝꯁꯤꯜꯂꯀꯥꯟꯗ ꯑꯩꯈꯣꯏꯒꯤ ꯆꯤꯅꯤ ꯍꯩꯉꯥꯟ ꯁꯥꯕꯅ ꯂꯩꯕꯥꯛ ꯍꯋꯥꯏ ꯌꯥꯎꯕꯁꯨ ꯂꯩꯑꯦ ꯂꯩꯕꯥꯛ ꯍꯋꯥꯏ ꯌꯥꯎꯗꯕ ꯆꯨꯝꯅꯒꯤ ꯑꯗꯨꯝ ꯆꯤꯅꯤ ꯈꯤꯇꯪ ꯑꯣꯏꯕꯁꯨ ꯂꯩꯌꯦꯕꯀꯣ ꯃꯇꯨꯝ ꯃꯇꯨꯝ ꯑꯗꯨꯝ ꯇꯥꯕꯁꯦ ꯁꯥꯍꯜꯂ ꯈꯤꯇꯪ ꯏꯪꯊꯍꯜꯂꯒ ꯃꯣꯏꯅ ꯇꯥꯕ ꯌꯥꯔ ꯀꯥꯟꯗ ꯏꯁꯤꯡ ꯂꯨꯞꯄ ꯂꯨꯞꯄꯒ ꯇꯥꯗꯣꯏꯅꯦꯕꯀꯣ ꯑꯗꯨꯗꯨꯒ ꯑꯩꯈꯣꯏꯒꯤ ꯍꯩꯃꯥꯡꯒꯨꯝꯕꯗꯣ ꯍꯩꯃꯥꯡꯁꯤꯒ ꯍꯥꯏꯗꯤ ꯈꯔ ꯏꯪꯉꯤꯀꯥꯟꯗ ꯍꯥꯏꯗꯤ ꯈꯔ ꯈꯔ ꯃꯍꯤ ꯂꯥꯡꯉꯤꯀꯥꯟꯗ ꯍꯥꯏꯗꯤ ꯑꯗꯨꯝ ꯀꯩꯅꯣꯁꯤꯗ ꯆꯨꯍꯤ ꯇꯣꯠꯁꯤꯟꯅꯔꯒ ꯑꯗꯨꯝ ꯃꯇꯨꯝ ꯃꯇꯨꯝ ꯇꯥꯔꯒ ꯑꯗꯨꯃꯥꯏꯅ ꯌꯣꯜꯂꯛꯑꯦ ꯑꯗꯒꯤ ꯃꯪꯒ꯭ꯔꯥꯁꯨ ꯊꯥꯔꯝꯃꯦꯕꯀꯣ ꯃꯪꯒ꯭ꯔꯥꯁꯤꯁꯨ ꯑꯗꯨꯝ ꯆꯨꯍꯤꯁꯤꯒ ꯇꯧꯔꯒ ꯊꯣꯡꯉꯒꯅꯦ ꯑꯗꯨꯝ ꯃꯇꯝ ꯃꯇꯝꯒꯤ ꯑꯗꯨꯝ ꯌꯣꯟꯕꯗꯣ ꯑꯗꯨꯃꯥꯏꯅ ꯇꯧꯗꯣꯏꯅꯦꯕ ꯑꯩꯈꯣꯏꯁꯦ ꯑꯗꯨꯀꯥꯟꯗ ꯑꯩꯈꯣꯏ ꯃꯥꯍꯣꯏ ꯂꯥꯛꯑꯦꯕꯀꯣ ꯂꯥꯛꯄ ꯀꯥꯟꯁꯤꯗ ꯑꯩꯈꯣꯏꯒꯤ ꯁꯪꯒꯣꯏꯗ ꯑꯩꯈꯣꯏ ꯃꯥꯍꯣꯏꯅ ꯃꯅꯤꯡꯒꯤ ꯂꯩꯈ꯭ꯔꯦ ꯍꯥꯏꯗꯤ ꯑꯩꯈꯣꯏ ꯕꯨꯕꯣꯛꯀ ꯑꯌꯥꯝꯕ ꯂꯩꯃꯤꯟꯅꯔꯦꯕ ꯍꯥꯏꯗꯤ ꯑ ꯑꯩꯈꯣꯏ ꯄꯤꯁꯛ ꯄꯤꯏꯑꯕ ꯑꯗꯨꯀꯥꯟꯗ ꯑꯃꯥꯡꯑꯁꯦꯡ ꯆꯤꯅꯤ ꯑꯣꯠꯄꯁꯦ ꯑꯗꯨꯝ ꯑꯍꯤꯡ ꯀꯩꯀꯩꯁꯦ ꯑꯗꯨꯝ ꯍꯥꯏꯗꯤ ꯊꯦꯡꯕꯅꯤꯅ ꯃꯥꯁꯨ ꯏꯪꯈꯣꯜꯗ ꯑꯗꯒꯤ ꯀꯩꯅꯣꯗ ꯆꯠꯂꯨꯕ ꯍꯜꯂꯛꯄꯗ ꯏꯪꯈꯣꯟ ꯀꯩ ꯀꯩ ꯆꯠꯂꯨ ꯍꯜꯂꯛꯀ ꯊꯣꯡꯕꯅꯤꯅ ꯑꯗꯨꯝ ꯑꯍꯤꯡꯁꯦ ꯆꯥꯗꯕꯤ ꯇꯨꯝꯈꯤꯕ ꯈꯣꯠꯈꯤꯕ ꯃꯌꯥꯝ ꯌꯥꯎꯕꯗꯣ ꯑꯗꯨꯃꯥꯏꯅ ꯇꯧꯋꯦꯕ ꯍꯣꯏ ꯑꯗꯨꯗꯨꯗꯒꯤ ꯑꯩꯁꯦ ꯑꯉꯥꯡ ꯑꯣꯏꯔꯤꯀꯥꯟꯗ ꯌꯥꯝ ꯄꯤꯛꯄꯗꯣ ꯍꯥꯏꯗꯤ ꯄꯣꯛꯄ ꯀꯥꯟꯗ ꯌꯥꯝ ꯆꯥꯎꯋꯤ ꯇꯥꯔꯁꯨ ꯃꯔꯛꯇ ꯑꯃꯨꯛ ꯆꯥꯕ ꯊꯛꯄ ꯐꯖꯅ ꯇꯧꯕꯤꯗꯕꯒꯤ ꯑꯗꯨꯝ ꯏꯁꯥꯁꯦ ꯄꯤꯛꯁꯤꯜꯂꯒ ꯂꯩꯍꯧꯕꯒꯤ ꯇꯧꯕꯗ ꯑꯗꯨꯃꯥꯏꯅ ꯇꯧꯗꯅ ꯀꯌꯥꯝ ꯀꯨꯏꯅ ꯑꯩ ꯑꯩꯅ ꯀ꯭ꯂꯥꯁ ꯑꯦꯂꯦꯕꯦꯟ ꯇꯨꯌꯦꯜꯕ ꯀꯥꯐꯥꯎ ꯏꯁꯥꯁꯦ ꯍꯥꯏ ꯆꯥꯎꯈꯠꯄ ꯅꯣꯏꯈꯠꯄ ꯉꯝꯗꯅ ꯑꯗꯨꯃꯥꯏꯅ ꯄꯤꯁꯛ ꯄꯤꯛꯑꯒꯀꯣ ꯏꯁꯥ ꯁꯥꯡꯉꯒ ꯍꯥꯏꯗꯤ ꯁꯨꯝ ꯍꯥꯏꯔꯗ ꯍꯪꯉꯣꯏ ꯇꯣꯡ ꯁꯥꯡꯒꯨꯝꯕꯗꯣ ꯑꯗꯨꯃꯥꯏꯅ ꯃꯥꯜꯂꯒ ꯂꯩꯔꯝꯃꯦꯕꯀꯣ ꯅꯨꯡꯁꯤꯗ ꯑꯗꯨ ꯃꯇꯝꯒꯤ ꯋꯥꯔꯤ ꯃꯌꯥꯝꯗꯣ
ꯑꯗꯨꯅꯤ ꯍꯥꯏꯖꯦ ꯅꯪꯒꯤ ꯋꯥꯔꯤꯁꯦ ꯇꯥꯕꯗꯅꯦ ꯀꯩꯅꯣꯒꯁꯦ ꯋꯥꯈꯜꯗꯁꯦ ꯂꯣꯏ ꯁꯣꯟꯊꯕꯒꯤ ꯇꯥꯏꯞ ꯇꯧꯈ꯭ꯔꯦꯕ ꯀꯩꯒꯤꯅꯣ ꯍꯥꯏ ꯀꯥꯟꯗ ꯑꯩꯈꯣꯏꯅ ꯑꯃꯨꯛ ꯍꯤꯡꯉꯛꯄꯒꯤ ꯃꯑꯣꯡꯗꯨꯒ ꯅꯪꯅ ꯑꯃꯨꯛ ꯍꯤꯡꯉꯛꯏꯕ ꯃꯑꯣꯡꯗꯨꯒ ꯑꯃꯨꯛ ꯈꯦꯠꯅꯔꯦꯗꯅꯀꯣ ꯑꯗ ꯑꯩꯅ ꯑꯃꯨꯛ ꯏꯆꯤꯜ ꯏꯅꯥꯎ ꯃꯌꯥꯝꯗꯒꯤ ꯑꯃꯨꯛ ꯑꯇꯣꯞ ꯑꯇꯥꯡ ꯑꯃꯨꯛ ꯑꯣꯏꯔꯛꯄꯅ ꯁꯨꯝ ꯕꯕꯥ ꯍꯣꯏ ꯏꯃꯥ ꯍꯣꯏꯅ ꯌꯥꯝ ꯈꯦꯅꯕ ꯃꯑꯣꯡꯗ ꯑꯗꯨꯝ ꯌꯣꯛꯄꯗꯣ ꯑꯗꯨ ꯑꯣꯏꯌꯦꯕꯀꯣ ꯀꯩꯅꯣꯝꯇꯪ ꯆꯥꯅꯤꯡꯕꯕꯨ ꯑꯣꯏꯔꯣ ꯀꯩꯅꯣꯝꯇꯪ ꯑꯄꯥꯝꯕꯕꯨ ꯑꯣꯏꯔꯣ ꯃꯣꯏ ꯑꯗꯨꯝ ꯅꯤꯡꯕ ꯊꯨꯡꯍꯜꯂꯛꯄꯗꯣ ꯑꯗꯨ ꯑꯣꯏꯌꯦꯕꯀꯣ ꯑꯩꯅ ꯑꯦ ꯑꯩꯅ ꯇꯧꯔꯤ ꯁꯨꯝ ꯁꯨꯃꯥꯏꯅ ꯃꯥꯗꯤ ꯐꯪꯉꯝꯃꯣꯏꯀꯣ ꯀꯥꯏꯅ ꯁꯨꯝ ꯋꯥꯈꯜꯁꯦ ꯆꯤꯡꯁꯤꯜꯂꯨꯔꯀꯥꯟꯗ ꯗ ꯋꯥꯈꯜꯁꯤ ꯑꯗ ꯀꯩ ꯍꯥꯏꯅꯤ ꯑꯅ ꯅꯨꯡꯉꯥꯏꯇꯕ ꯑꯗꯨꯒ ꯌꯥꯝꯅ ꯅꯨꯡ ꯄꯣꯠꯅꯤꯡ ꯌꯥꯝꯅ ꯅꯨꯡꯁꯤꯕ ꯑꯃꯈꯛ ꯐꯥꯎꯍꯟꯕꯗꯣ ꯑꯗꯨ ꯑꯣꯏꯍꯜꯂꯤ ꯑꯗꯣ ꯍꯣꯏ ꯀꯩꯁꯨ ꯅꯤꯡꯍꯟꯅꯕ ꯀꯩꯝꯇ ꯂꯩꯔꯨꯅꯨꯗ ꯃꯇꯝ ꯃꯇꯝꯗꯨꯒꯤꯅꯦ ꯈꯜꯂꯒ ꯍꯧꯖꯤꯛꯇꯤ ꯑꯗꯨꯃꯥꯏꯅ ꯀꯩꯁꯨ ꯇꯧꯕ ꯑꯗꯨ ꯅꯠꯇ꯭ꯔꯕꯅꯤꯅꯀꯣ ꯅꯁꯥꯅꯁꯨ ꯑ ꯀꯩ ꯍꯥꯏꯅꯤ ꯅꯁꯥꯅ ꯅꯁꯥ ꯏꯠꯄ ꯉꯝꯖꯔꯛꯄ ꯃꯇꯝꯅꯤꯅ ꯑꯗꯨꯒꯨꯝꯕꯒꯤ ꯅꯨꯡꯉꯥꯏꯇꯕꯗꯣ ꯊꯝꯃꯨꯔꯨꯅꯗ ꯋꯥꯈꯜ ꯂꯩ ꯂꯩꯅꯥ ꯑꯣꯏꯅꯕꯅꯤ
ꯍꯣꯏ ꯑꯗꯨꯕꯨꯗꯤ ꯈꯟꯗꯦꯗ ꯑꯗꯨ ꯑꯉꯥꯡ ꯑꯣꯏꯔꯤꯀꯥꯟꯗ ꯇꯧꯕꯗꯨꯒꯤ ꯋꯥꯔꯤꯗꯣ ꯁꯨꯝ ꯅꯤꯡꯁꯤꯡꯉꯄ ꯄꯗꯣ ꯍꯥꯏꯗꯤ ꯀꯩ ꯍꯥꯏꯅꯤ ꯗꯨꯝ ꯇꯨꯔꯦꯟꯗ ꯈꯔ ꯆꯠꯀꯅꯤ ꯑꯗꯩ ꯈꯣꯡꯕꯥꯟꯗ ꯀꯩꯗ ꯆꯠꯂꯒ ꯉꯥ ꯈꯔ ꯐꯥꯒꯅꯤ ꯃꯥꯏ ꯇꯧꯗꯣꯏꯅꯦꯕꯀꯣ ꯑꯗꯒꯤꯗꯤ ꯑꯗꯨꯝ ꯀꯩꯍꯥꯏꯅꯤ ꯇꯨꯔꯦꯟꯗ ꯉꯥꯛꯇꯅꯦ ꯁꯥꯟꯅꯔꯛꯏꯁꯦ ꯇꯨꯔꯦꯟꯗ ꯑꯩꯈꯣꯏꯒꯤ ꯂꯩꯔꯥꯏꯁꯤꯗ ꯁꯦꯝꯃ ꯁꯦꯝꯃꯒ ꯑꯩꯈꯣꯏ ꯅꯥꯟꯗꯕꯤ ꯀꯩꯀꯩ ꯇꯧꯕ ꯁꯥꯟꯅꯕ ꯑꯗꯒꯤ ꯃꯤꯒꯤ ꯀꯩꯅꯣ ꯆꯠꯂꯒ ꯄꯣꯠ ꯈꯔ ꯍꯨꯔꯥꯜꯂꯒ ꯑꯗꯨꯝ ꯆꯥꯕꯒꯨꯝꯕ ꯍꯩꯅꯧ ꯍꯩꯅꯧ ꯍꯨꯔꯥꯟꯕꯗ ꯑꯩꯒꯤ ꯈꯨꯠ ꯀꯤ ꯑꯣꯏꯒꯤꯁꯦ ꯑꯁꯗ ꯗꯥꯛ ꯑꯆꯧꯕ ꯑꯝ ꯂꯩꯌꯦꯕꯀꯣ ꯑꯗꯨꯃꯥꯏꯅ ꯑꯗꯨꯝ ꯇꯧꯈꯤꯕ ꯂꯩ ꯑꯗꯣ ꯀꯤꯗꯅ ꯑꯩꯈꯣꯏ ꯌꯨꯝꯗ ꯒꯗꯤ ꯍꯥꯏꯗꯣꯛꯇ꯭ꯔꯤꯕꯅꯦꯕ ꯑꯗꯨꯝ ꯄꯨꯈ꯭ꯔꯤꯗ ꯇꯧꯔ ꯆꯥꯝꯊꯣꯛꯑꯒ ꯃꯇꯝꯗꯨꯗꯀꯣ ꯀꯥꯝꯁꯨꯕꯤ ꯐꯗꯤ ꯑꯃ ꯌꯦꯠꯁꯤꯜꯂꯒ ꯑꯗꯨꯝ ꯍꯥꯏꯗꯤ ꯍꯥꯏꯔꯣꯗꯤ ꯆꯩꯒꯅꯤ ꯐꯨꯒꯅꯤ ꯈꯟꯕꯒꯤꯀꯣ ꯑꯗꯒꯤ ꯑꯗꯨꯝ ꯂꯥꯏꯔꯤꯛ ꯀꯥꯥꯁꯦ ꯈꯤꯇ ꯅꯨꯡꯉꯥꯏ ꯇꯝꯃꯛꯄ ꯅꯠꯇꯦꯗ ꯑꯗꯒꯤ ꯑꯩꯈꯣꯏ ꯃꯥꯒ ꯑꯩꯈꯣꯏꯕꯒꯁꯤꯅ ꯑꯃꯨꯛ ꯃꯇꯝ ꯑꯃꯗꯀꯣ ꯂꯝ ꯀꯟꯕ ꯆꯠꯂꯤꯅꯦꯅ ꯖꯤꯔꯤꯗ ꯆꯠꯈ꯭ꯔꯕ ꯑꯈꯣꯏꯕꯦꯝ ꯑꯅꯤ ꯑꯃꯅꯦ ꯑꯩꯅꯦ ꯇꯧꯔꯒ ꯕꯣꯔꯗꯤꯡꯗ ꯏꯟꯖꯤꯜꯂ ꯊꯝꯃꯦꯕ ꯇꯝꯗꯣ ꯑꯩꯅ ꯀ꯭ꯂꯥꯁ ꯊ꯭ꯔꯤ ꯐꯣꯔ ꯁꯨꯃꯥꯏꯅ ꯀꯥꯕꯇꯪ ꯑꯣꯏꯔꯝꯒꯅꯤ ꯑꯗꯨ ꯀꯥꯟꯗ ꯈꯪꯉꯤꯕꯀꯣ ꯑꯩꯕꯨꯗꯤ ꯈꯔ ꯈꯔ ꯒ꯭ꯌꯥꯟ ꯇꯥꯏ ꯑꯗꯨꯀꯥꯟꯗꯀꯣ ꯑꯗꯨꯗ ꯄꯤꯖꯔꯤꯕ ꯆꯥꯛꯁꯤꯅꯅꯦ ꯆꯒꯥ ꯑꯗꯒꯤ ꯑ ꯀꯩ ꯏꯟꯖꯥꯡꯁꯤꯅꯅꯦ ꯑꯩꯈꯣꯏ ꯇꯨꯔꯦꯟꯒ ꯅꯛꯅꯩꯕ ꯇꯨꯔꯦꯜꯗ ꯍꯧꯕ ꯅꯨꯡꯁꯝꯗꯨ ꯄꯤꯖꯗꯣꯏꯅꯦ ꯑꯗꯒꯤ ꯌꯥꯏꯄꯟꯁꯤꯅꯅꯦ ꯃꯪ ꯃꯅꯥꯛꯇꯁꯨ ꯑꯣꯏꯌꯦꯕꯀꯣ ꯌꯥꯏꯄꯟ ꯊꯣꯡꯕꯁꯦ ꯌꯥꯏ ꯄꯟꯒ ꯍꯋꯥꯏ ꯃꯪꯒ ꯑꯗꯨꯝ ꯆꯝꯅ ꯆꯝꯅ ꯊꯣꯡꯕꯁꯦ ꯑꯗꯨꯝ ꯄꯤꯖꯗꯣꯏꯅꯦꯕꯀꯣ ꯑꯗꯒꯤꯗꯤ ꯏꯁꯤꯡ ꯃꯥꯏꯁꯤꯡꯁꯨ ꯐꯖꯅ ꯁꯤꯖꯤꯟꯅꯕ ꯂꯩꯇꯕ ꯇ꯭ꯔꯦꯟꯗ ꯑꯗꯨꯝ ꯀꯨꯝꯃ ꯀꯨꯝꯃ ꯁꯤꯟꯅꯕꯅꯤꯅ ꯏꯁꯥ ꯏꯔꯨꯁꯦ ꯐꯨꯔꯤ ꯊꯥꯡꯉꯛꯄ ꯈꯣꯠꯄ ꯇꯧꯔꯛꯄꯗꯩꯅꯦ ꯗꯨꯝ ꯐꯨꯗ ꯇꯧꯔꯒ ꯑꯈꯣꯏꯄꯨꯄꯨꯍꯣꯏ ꯑꯈꯣꯏ ꯕꯨꯕꯣꯛꯍꯣꯏ ꯇꯧꯔꯒ ꯂꯧꯊꯣꯛꯄ ꯂꯥꯛ ꯍꯩꯌꯦ ꯑꯗꯒꯤꯗꯤ ꯑꯩꯈꯣꯏꯁꯤ ꯃꯃꯥꯡꯗ ꯑꯣꯖꯥ ꯑꯃ ꯈꯛ ꯂꯩꯌꯦꯕꯀꯣ ꯃꯥꯅ ꯇꯧꯔꯒ ꯑꯦ ꯑꯉꯥꯡꯁꯦ ꯁꯨꯃꯥꯏꯅ ꯇꯨꯝ ꯇꯧꯔꯗꯤ ꯃꯥꯡꯕ ꯇꯥꯔꯦ ꯈꯣꯠꯄ ꯇꯥꯔꯦ ꯈꯜꯂꯒꯀꯣ ꯑ ꯃꯣꯏꯒꯤ ꯃꯟ ꯇꯨꯏꯁꯟꯒ ꯈꯔ ꯇꯧꯕꯤꯔꯦ ꯑꯗꯨꯗꯨꯒ
ꯀꯩꯅꯣꯅ ꯑꯩꯈꯣꯏꯒꯤ ꯑꯩꯅ ꯍꯨꯖꯤꯛ ꯍꯥꯟꯅ ꯀ꯭ꯂꯥꯁ ꯁꯤꯛꯁꯇꯒꯤ ꯇꯨꯌꯦꯜꯞꯐꯥꯎ ꯇꯝꯕ ꯗꯣꯛ ꯑ ꯇꯝꯃ ꯇꯝꯍꯜꯂꯦ ꯍꯥꯏꯕꯗꯤ ꯑꯩꯁꯦ ꯑꯦꯛꯖꯥꯝ ꯊꯥꯔꯒ ꯈꯜꯂꯛꯄꯗꯒꯤ ꯗꯥꯎ ꯌꯥꯕꯩ ꯇꯝꯃꯦꯕꯀꯣ ꯑꯗꯨꯒ ꯇꯝꯃꯝꯗ꯭ꯔꯗꯤ ꯑꯩ ꯑꯗꯨꯝ ꯈꯪꯗꯦ ꯁ꯭ꯋꯥꯏꯗ ꯑꯗꯨꯝ ꯀꯩꯩ ꯇꯧꯔ ꯂꯩꯔꯝꯗꯨꯅꯣ ꯍꯥꯏꯕ ꯉꯝꯕꯖꯥꯠꯅꯥꯠ ꯅꯇꯦꯗ ꯔꯪ ꯇꯥꯕ ꯆꯠꯄ꯭ꯔꯥ ꯆꯦꯛ ꯁꯨꯕ ꯆꯠꯄ꯭ꯔꯥ ꯑꯗꯨꯃꯥꯏꯅ ꯑꯣꯏꯔꯝꯗꯣꯏꯅꯦꯕ ꯄꯨꯟꯁꯤꯁꯦ ꯃꯥꯏ ꯃꯥꯒꯤ ꯑꯗꯨꯝ ꯇꯥꯡꯀꯛ ꯇꯥꯡꯀꯛꯀꯤꯀꯣ ꯂꯥꯏꯅ ꯄꯤꯕ ꯑꯗꯒꯤ ꯀꯩꯅꯣ ꯇꯧꯕ ꯑꯗꯨꯝ ꯂꯩꯕꯖꯥꯠꯅꯤ
ꯃꯥꯅꯤ ꯃꯥꯅꯤ ꯑꯗꯨꯕꯨ ꯅꯪꯅ ꯍꯣꯠꯅꯅꯤꯡꯕꯒꯤ ꯅꯪꯉꯣꯟꯗ ꯊꯧꯅ ꯑꯃ ꯂꯩꯕꯗꯨꯅ ꯀꯅꯣ ꯇꯧꯕꯗꯒꯤ ꯅꯪ ꯉꯁꯤꯗꯤ ꯅꯪꯁꯨ ꯀꯩꯅꯣꯝꯃꯗꯤ ꯑꯣꯏꯕ ꯉꯝꯖꯔꯦꯗꯅꯀꯣ ꯅꯪꯒꯤ ꯁꯤꯟꯐꯝꯗꯨꯗ ꯃꯥꯏ ꯄꯥꯛꯅ ꯆꯪꯖꯜꯂꯒꯗꯤ ꯅꯪꯁꯨ ꯃꯤ ꯑꯃ ꯑꯣꯏ ꯍꯥꯏꯕꯗꯨꯗꯤ ꯑꯣꯏꯗ꯭ꯔꯣꯕꯅꯦꯕ ꯑꯗꯨꯅ ꯀꯩꯁꯨ ꯈꯟꯅꯤꯡꯉꯥꯏ ꯀꯩꯁꯨ ꯑꯣꯏꯗꯦꯗ ꯍꯧꯈꯤꯕꯗꯨꯅ ꯍꯧꯈ꯭ꯔꯦ ꯂꯥꯛꯀꯗꯧꯔꯤꯕꯁꯤꯗ ꯀꯔꯤ ꯍꯦꯟꯅ ꯑꯐꯕ ꯑꯩꯅ ꯀꯩ ꯇꯧꯔꯒꯅ ꯀꯔꯤ ꯍꯦꯟꯅ ꯐꯅꯤ ꯍꯥꯏꯕꯗꯨꯣ ꯈꯜꯂꯒ ꯍꯤꯡꯗꯧꯕ ꯉꯥꯏꯔꯦꯅꯦ ꯍꯧꯈꯤꯕꯁꯤꯡꯕꯨꯗꯤ ꯑꯗꯨꯝ ꯅꯤꯡꯖꯤꯡꯉꯕꯨꯗꯤ ꯑꯗꯨꯝ ꯂꯩꯅꯤ ꯑꯗꯨꯕꯨ ꯑꯗꯨ ꯑꯗꯨꯗ ꯁꯨꯝ ꯑꯩꯈꯣꯏꯅ ꯅꯤꯟꯗ ꯇꯧꯔꯒ ꯀꯩ ꯍꯥꯏꯅꯤ ꯋꯥꯒꯤ ꯃꯤꯌꯥꯝꯗꯣ ꯅꯤꯡꯖꯪꯉꯒ ꯋꯥꯈꯜ ꯄꯨꯛꯅꯤꯡꯁꯦ ꯋꯥꯍꯜꯂꯒ ꯂꯩꯕꯗꯗꯤ ꯀꯩꯁꯨ ꯀꯥꯟꯅꯗꯦꯗꯅ ꯑꯗꯨꯅ ꯊꯧꯗꯣꯛ ꯑꯃ ꯊꯣꯛꯈ꯭ꯔꯗꯤ ꯑꯗꯨꯝ ꯅꯤꯡꯁꯤꯡ ꯃ ꯇꯥꯕꯅꯦꯕ ꯑꯩꯈꯣꯏꯁꯨ ꯃꯉꯥꯏꯔꯦ ꯊꯥꯏꯅ ꯇꯧꯈꯤꯕ ꯃꯌꯥꯝꯗꯣ ꯑꯗꯨꯝ ꯀꯩꯒꯨꯝ ꯀꯥꯟꯗ ꯑꯗꯨꯝ ꯅꯤꯡꯖꯤꯡꯉꯛꯄ ꯑꯗꯨꯝ ꯌꯥꯎꯏ ꯅꯨꯡꯉꯥꯏꯇꯕ ꯃꯇꯥꯡꯁꯨ ꯑꯗꯨꯝ ꯌꯥꯎꯏ ꯅꯤꯡꯖꯤꯡꯒꯅꯨ ꯍꯥꯏꯕꯗꯤ ꯀꯩꯁꯨ ꯌꯥꯄꯣꯟꯇꯦꯕ ꯃꯤꯑꯣꯏꯕꯅꯤꯅ ꯁꯤꯗ꯭ꯔꯤꯐꯥꯎꯇꯤ ꯑꯗꯨꯝ ꯅꯤꯡꯖꯤꯡꯗꯣꯔꯕꯅꯦꯕ ꯊꯧꯗꯣꯛ ꯋꯥꯊꯣꯛ ꯊꯣꯛꯈꯤꯕ ꯃꯌꯥꯝꯁꯦ ꯑꯗꯨꯗ ꯑꯋꯥꯕꯁꯨ ꯌꯥꯎꯋꯤ ꯅꯨꯡꯉꯥꯏꯕꯁꯨ ꯌꯥꯎꯏ ꯑꯗꯣ ꯑꯋꯥꯕꯁꯤꯡꯗꯣ ꯁꯨꯝ ꯈꯟꯖꯤꯜꯂꯨꯕꯗꯤ ꯀꯥꯟꯅꯗꯦ ꯋꯥꯈꯜ ꯂꯩꯃꯟ ꯑꯣꯏꯅꯅꯕꯅꯤꯗ
ꯎꯝ ꯃꯥꯅꯤ ꯃꯥꯅꯤ ꯑꯗꯨꯝꯀꯣ ꯋꯥꯕ ꯌꯥꯕꯗꯤ ꯋꯥꯔꯦ ꯑꯦ ꯍꯥꯏꯅ ꯍꯥꯏꯗꯤ ꯍꯥꯏꯍꯩꯗꯦ ꯑꯗꯨ ꯇꯥꯔꯁꯨ ꯑꯗꯨꯝ ꯃꯥꯥꯏ ꯃꯥꯒꯤ ꯏꯁꯣꯔꯅ ꯃꯇꯝ ꯇꯝꯃꯛꯑꯦ ꯃꯇꯝ ꯅꯪ ꯁꯤꯃ ꯃꯇꯝ ꯈꯔ ꯋꯥꯎ ꯑꯗꯩ ꯃꯇꯝꯁꯤ ꯈꯔ ꯅꯨꯡꯉꯥꯏꯌꯨ ꯑꯗꯨꯃꯥꯏꯅ ꯄꯤꯕꯖꯥꯠꯅꯤꯀꯣ ꯑꯁ ꯑꯗꯨꯗꯒꯤꯗꯤꯅꯦ ꯈꯪꯕ꯭ꯔꯥ ꯑꯩꯁꯦ ꯌꯥꯝ ꯉꯥꯎꯁꯤ ꯅꯔꯦꯕ ꯑꯗꯨꯣ ꯔꯤꯛꯁꯣ ꯈꯔ ꯊꯧꯔꯒ ꯃꯤꯒꯤ ꯀꯣꯝꯄꯥꯛꯀꯨꯝꯕ ꯈꯔ ꯊꯦꯡꯒꯥꯏꯔꯨꯔꯒ ꯀꯣꯞꯄꯒꯤ ꯑꯗꯨꯝ ꯍꯥꯏꯗꯤ ꯉꯥꯡꯕ ꯌꯥꯔꯅꯤ ꯑꯗꯨꯝ ꯇꯥꯏꯅꯕ ꯌꯥꯔꯅꯤ ꯍꯥꯏꯕꯒꯤ ꯃꯠ ꯃꯇꯥꯒꯨꯝꯀꯣ ꯑꯩꯈꯣꯏꯁꯨꯒꯤ ꯁ꯭ꯋꯥꯏꯒꯤ ꯑꯗꯨꯝ ꯑꯩꯈꯣꯏ ꯑꯩꯈꯣꯏ ꯁꯥꯒꯩꯒꯤ ꯅꯠꯇꯕ ꯃꯈꯥꯔꯣꯝ ꯊꯪꯕꯗ ꯑꯩꯈꯣꯏ ꯁꯥꯒꯩ ꯇꯤꯟꯅꯗꯕ ꯈꯔ ꯂꯩꯩꯑꯦꯕꯀꯣ ꯃꯣꯏ ꯑꯗꯨ ꯃꯕꯨꯛ ꯈꯔ ꯐꯠꯇꯕ ꯃꯤꯅ ꯏꯟꯖꯤꯟꯗꯅ ꯈꯣꯠꯆꯟꯅ ꯇꯧꯔꯒ ꯑꯩꯈꯣꯏ ꯕꯥꯗ ꯍꯥꯏꯔꯒ ꯑꯩꯈꯣꯏ ꯕꯥꯗꯤ ꯑꯃꯨꯛ ꯃꯇꯝꯗꯨꯗ ꯆꯦꯛ ꯀꯩꯀꯩ ꯁꯨꯕ ꯈꯣꯠꯄ ꯇꯧꯔ ꯆꯠ ꯄꯅꯤꯅ ꯑꯗꯨꯝ ꯑꯈꯣꯢ ꯕꯣꯕꯣꯛ ꯍꯣꯏꯅ ꯏꯪꯈꯣꯜ ꯆꯠꯈ꯭ꯔꯅꯤ ꯑꯩꯈꯣꯏ ꯌꯨꯝꯗ ꯀꯅꯥꯒ ꯂꯩꯍꯧꯗꯣꯢꯅꯣ ꯈꯪꯗꯕꯤꯗ ꯑꯗꯨꯝ ꯂꯩꯍꯧꯔꯒ ꯄꯨꯡꯁꯥꯟ ꯁꯥꯟꯅꯕꯅꯤꯅ ꯍꯥꯏꯗꯤ ꯁꯦꯅꯕꯤꯅꯕꯁꯨ ꯂꯩꯇꯕꯅꯤꯅ ꯀꯣ ꯑꯗꯨ ꯍꯜꯂꯛꯄꯗ ꯇꯝꯁꯤꯜꯂꯅꯤꯕꯀꯣ ꯑꯗꯨ ꯇꯧꯔꯝꯃꯦ ꯅꯆꯥꯗꯨꯅ ꯑꯗꯨ ꯇꯧꯔꯝꯃꯦ ꯑꯗꯨ ꯇꯧꯔꯝꯃꯦ ꯇꯧꯔꯒ ꯑꯗꯨꯝ ꯑꯈꯣꯢ ꯕꯥꯅꯃꯨꯛ ꯐꯨꯗꯣꯏꯅꯦꯕ ꯑꯩꯁꯦ ꯗꯨꯀꯥꯟꯗꯗꯤ ꯍꯥꯏꯗꯤ ꯒ꯭ꯌꯥꯟꯃꯦꯟ ꯑꯃ ꯇꯥꯗꯕꯗꯣ ꯑꯗꯨꯃꯥꯏꯅ ꯇꯧꯋꯦ ꯑꯗꯩ ꯁꯥꯟꯅꯕ ꯁꯤꯅ ꯂꯩꯀꯥꯏꯁꯤꯟꯕ ꯊꯨꯡꯉꯩ ꯁꯥꯟꯅꯗꯣꯏꯅꯦ ꯑꯗꯨꯒ ꯍꯜꯂꯛꯑꯅꯤ ꯑꯗꯨꯒ ꯏꯁꯤꯡꯁꯤꯅꯅꯦ ꯈꯨꯖꯥꯏꯁꯦ ꯈꯨꯠ ꯍꯥꯝꯃꯤ ꯈꯪꯗꯦ ꯍꯥꯝꯗꯦ ꯈꯪꯗꯦ ꯏꯁꯤꯡꯁꯦ ꯆꯨꯞ ꯀꯣꯜꯂꯒ ꯕ꯭ꯔꯥꯏꯠꯇꯒꯤ ꯊꯛꯇꯣꯏꯅꯦꯕ ꯑꯗꯨ ꯀꯥꯟꯗ ꯑꯩꯈꯣꯏ ꯃꯥꯅ ꯅꯪ ꯈꯨꯠꯁꯨ ꯍꯥꯝꯃꯦ ꯍꯥꯝꯗꯦ ꯀꯥꯏ ꯆꯠꯂꯨꯅꯣ ꯈꯪꯅꯁꯨ ꯁꯥꯟꯅꯗꯕꯅꯤꯅ ꯈꯪꯗꯕ ꯇꯧꯕꯅꯤꯅ ꯇꯧꯔꯒ ꯑꯃꯨꯛ ꯏꯁꯤꯡꯒ ꯇꯨ ꯍꯥꯏꯗꯤ ꯊꯛꯄ ꯀꯥꯟꯗꯒ ꯆꯩꯕ ꯉꯥꯡꯕ ꯇꯧꯕ ꯀꯥꯟꯗ ꯑꯁ
ꯇꯥꯡꯀꯛ ꯇꯥꯡꯀꯛ ꯃꯌꯥꯝ ꯑꯃ ꯍꯧꯋꯦꯗ ꯁꯨꯝ ꯅꯤꯡꯁꯤꯡꯉꯨꯕ ꯀꯥꯟꯗ ꯑꯗꯨꯝ ꯁ꯭ꯋꯥꯏ ꯁ꯭ꯋꯥ ꯂꯥꯎꯕ ꯐꯥꯎꯕꯗꯣ ꯑꯗꯨꯃꯥꯏꯅ ꯇꯧꯋꯦ ꯑꯩꯁꯨ ꯁꯨꯃꯥꯏꯅ ꯇꯧꯔꯝꯃꯤꯕꯅꯤꯀꯣꯒ ꯈꯜꯂꯨꯕꯗꯀꯣ
ꯎꯝ ꯐꯥꯔꯦꯁꯦ ꯑꯗꯨꯒꯤ ꯋꯥꯔꯤꯗꯣ ꯇꯣꯛꯊꯣꯛꯑꯣ ꯆꯥꯛꯄꯨ ꯆꯥꯔꯕꯣ ꯉꯁꯤꯒꯤ ꯅ ꯅꯨꯡꯗꯥꯡꯒꯤ
ꯑꯧ ꯆꯥꯛ ꯆꯥꯔꯦ ꯑꯗꯨꯒ ꯀꯩꯅꯣ ꯇꯧꯔꯦ ꯉꯁꯤꯗꯤꯀꯣ ꯑꯈꯣꯢ ꯀꯣꯕꯤ ꯃꯁꯣꯏ ꯏꯔꯣꯜꯂꯦ ꯑꯗꯒꯤ ꯑꯩꯈꯣꯏ ꯃꯥꯝꯆꯥꯍꯣꯢ ꯏꯃꯨꯡ
ꯃꯄꯥꯝꯗꯒꯤ ꯉꯥ ꯐꯥꯏꯑꯦꯅ ꯑꯗꯣ ꯐꯕꯧ ꯉꯥ ꯉꯥꯀꯨꯞ ꯑꯗꯒꯤ ꯑꯃ ꯑꯩꯈꯣꯏ ꯁꯨꯝ ꯉꯥ ꯀꯩꯅꯣꯗꯒ ꯌꯥꯎꯕ ꯃꯨ ꯀꯥꯡꯉꯥ ꯃꯆꯥ ꯃꯆꯥꯗ ꯌꯥꯎꯕ ꯏꯄꯥꯛ ꯄꯥꯛꯑꯒ ꯍꯥꯏꯗꯤ ꯏꯔꯪ ꯂꯪꯕ ꯑꯃ ꯌꯥꯎꯕꯗꯣ ꯉꯥ ꯑꯃ ꯄꯤꯁꯛ ꯄꯤꯁꯛ ꯄꯤꯛꯄꯗꯣ ꯍꯥꯏꯗꯤ ꯃꯁꯥꯒ ꯀꯪꯉꯛꯀꯥꯟꯗ ꯃꯁꯥꯒ ꯆꯛ ꯆꯛ ꯌꯨꯕꯩ ꯇꯥꯏꯞ ꯇꯧꯕꯗꯣ ꯑꯗꯨ ꯀꯔꯤ ꯉꯥ ꯀꯧꯒꯦ
ꯑꯗꯨꯅꯅꯦ ꯉꯝꯍꯥꯏ ꯍꯥꯏꯁꯤꯅꯦꯀꯣ ꯃꯁꯛ ꯌꯥꯝ ꯐꯖꯕꯅꯦꯕ ꯃꯥꯁꯦ ꯍꯤꯡꯉꯤꯀꯥꯟꯗ ꯂꯪꯇ꯭ꯔꯤꯛ ꯂꯪꯉꯒꯅꯦ ꯃꯥꯁꯦ ꯇꯨꯔꯦꯟꯒꯨꯝꯕꯗ ꯌꯥꯝ ꯂꯩꯌꯦꯕꯀꯣ ꯑꯗꯨꯒ ꯑꯗꯨ ꯃꯥ ꯃꯍꯥꯎꯁꯨ ꯂꯩꯕꯅꯦꯕ ꯃꯥꯁꯦ ꯑꯗꯨꯒ ꯃꯥ ꯆꯥꯕꯗꯗꯤ ꯑꯩꯈꯣꯏ ꯃꯥꯒꯤ ꯀꯩꯅꯣꯁꯦ ꯑ ꯀꯩꯅꯣ ꯑꯩꯈꯣꯏꯒꯤ ꯃꯔꯨꯁꯦ ꯌꯥꯝ ꯌꯥꯎꯕ ꯍꯥꯏꯇꯥꯔꯦ ꯃꯥꯁꯦ ꯑꯗꯨꯗꯨꯒꯤ ꯆꯥꯕꯗꯤ ꯈꯤꯠꯇꯪ ꯅꯨꯡꯉꯥꯏꯇꯕꯅꯦꯕꯀꯣ ꯑꯗꯨꯒ ꯏꯟꯖꯥꯡ ꯀꯩꯀꯥ ꯊꯥꯛꯄ ꯃꯇꯝꯗꯗꯤ ꯃꯥꯗꯤ ꯃꯍꯥꯎ ꯌꯥꯝ ꯂꯩꯕ ꯉꯥꯅꯤ ꯉꯝꯍꯥꯏ ꯍꯥꯏꯁꯦ ꯑꯣ ꯐꯔꯦ ꯑꯗꯣ ꯑꯩꯁꯨ ꯀꯩꯅꯣ ꯉꯍꯥꯛꯇꯪ ꯇꯧꯈꯤꯒꯦ ꯊꯕꯛ ꯉꯍꯥꯛꯇꯪ ꯇꯧꯈꯤꯒꯦ ꯊꯝꯃꯒꯦꯀꯣ
ꯎꯝ ꯊꯝꯃꯣ ꯊꯝꯃꯣ